ꯑꯣ ꯍꯜꯂꯣ ꯍꯣꯏ ꯇꯥꯏꯌꯦ
ꯑꯩꯈꯣꯟꯅ ꯇꯥꯗꯦ
ꯍꯧꯖꯤꯛꯁꯨ ꯇꯥꯗꯕ꯭ꯔꯥ ꯑꯩꯒꯤ ꯈꯣꯟꯁꯦ
ꯀꯔꯤ ꯇꯥꯎꯔꯤꯅꯣ
ꯑꯩꯕꯨꯗꯤ ꯀꯦꯝ ꯇꯧꯗꯦꯗ ꯍꯧꯖꯤꯛ ꯑꯗꯨꯗꯤ ꯅꯪꯗꯤ ꯍꯣꯏ ꯆꯥꯗꯤ ꯆꯥꯔꯦ ꯑꯩꯒꯤ ꯈꯣꯟ ꯁꯦꯡꯗꯕ꯭ꯔꯥ ꯇꯥꯗꯕ꯭ꯔꯥ ꯀꯔꯤ ꯉꯁꯤꯁꯦ ꯀꯥꯡꯉꯧꯅꯦꯗ ꯀꯥꯡꯉꯧ ꯆꯥꯏ ꯉꯁꯤꯗꯤ ꯅꯪꯗꯦ ꯑꯩꯗꯤ ꯂꯐꯨ ꯆ ꯂꯐꯨ ꯏꯔꯣꯟ ꯑꯣꯏꯗꯣꯏꯔꯣ ꯅꯠꯇ꯭ꯔꯒ ꯀꯥꯡꯁꯣꯏ
ꯑꯥ ꯑꯗꯨꯝ ꯇꯪꯁꯣꯏ ꯑꯣꯏꯅ ꯆꯥꯔꯦꯗ ꯏꯔꯣꯟꯕ ꯆꯥꯁꯤꯔ ꯑꯃꯗꯤ ꯈꯟꯕꯅꯦ ꯑꯗꯨꯁꯨ ꯀꯪꯁꯣꯏꯁꯨ ꯆꯥꯗꯕ ꯀꯨꯏꯔꯦꯗ ꯑꯗꯨꯝ ꯆꯥꯁꯦꯅ ꯑꯗꯨꯝ ꯆꯥꯔꯦ ꯍꯥꯎꯕꯗꯣ ꯆꯥꯕ ꯀꯨꯏꯗꯕ ꯀꯨꯏꯕꯒꯤ ꯀꯣ
ꯎꯝ
ꯀꯪꯁꯣꯏ ꯑꯗꯨ ꯂꯞꯐꯣꯏꯗꯤ ꯆꯥꯛ ꯀꯪ ꯀꯔꯤ ꯍꯥꯏꯁꯤꯔꯥ ꯏꯟꯖꯥꯡ ꯀꯥꯡꯁꯣꯏ ꯑꯣꯏꯅ ꯆꯥꯕꯗꯤ ꯈꯤꯇꯪ ꯍꯥꯎꯕꯗꯤ ꯋꯥꯠꯂꯦ ꯑꯗꯨꯁꯨ ꯉꯁꯤꯗꯤ ꯆꯥꯕ ꯀꯨꯏꯕꯔꯤ ꯀꯨꯏꯕꯒꯤꯔ ꯈꯪꯗꯦ ꯑꯗꯨꯝ ꯍꯥꯎꯋꯦ
ꯎꯝ
ꯏꯔꯣꯟꯕꯁꯨ ꯌꯥꯝ ꯆꯥꯃꯜꯂꯦꯅ ꯆꯥꯁꯦꯅ ꯇꯥꯎꯕꯅꯤ
ꯑꯗꯣ ꯅꯪ ꯕꯔꯥꯗ ꯂꯩꯕ꯭ꯔꯣ ꯅꯠꯇ꯭ꯔꯒ ꯅꯪꯒꯤ ꯏꯃꯨꯡ ꯃꯅꯨꯡꯒ ꯑꯣ ꯉꯁꯤꯗꯤ ꯁꯨꯇꯤ ꯑꯣꯏꯔꯦ ꯑꯗꯣ ꯅꯪ ꯊꯕꯛꯀꯨꯝꯕ ꯆꯠ ꯄ꯭ꯔꯣ ꯅꯠꯇ꯭ꯔꯒ
ꯑ ꯊꯕꯛ ꯁꯇ꯭ꯔꯥꯅꯦ ꯑꯦꯛꯖꯥꯝꯒ ꯊꯥꯒꯦꯅ ꯂꯥꯏꯕꯅꯦꯗ
ꯑꯣ ꯑꯣ ꯐꯥꯏ ꯐꯥꯏ
ꯀ꯭ꯔꯦꯝꯁꯨ ꯇꯥꯎꯗꯦ ꯊꯕꯥꯛ ꯇꯥꯎꯗꯦ
ꯑꯣ ꯑꯗꯨꯝ ꯄꯥꯔ ꯑꯣ ꯅꯪ ꯄꯥꯔꯠ ꯇꯥꯏꯝ ꯑꯃꯗꯤꯗꯤ ꯀꯩꯝ ꯇꯧꯗꯕ꯭ꯔꯥ ꯍꯥꯏꯕ
ꯑ ꯀꯩꯝꯇ ꯇꯥꯎꯑꯣꯗꯦ ꯑ ꯄꯥꯒꯦꯅ ꯂꯥꯛꯏꯕꯅꯦ
ꯎꯝ ꯐꯩ ꯐꯩ ꯑꯗꯣ ꯀꯔꯤ ꯊꯥꯅꯤꯡꯉꯥꯏꯅꯣ ꯅꯪꯅ ꯍꯣꯠꯅꯔꯤꯗꯨꯕꯣ
ꯀꯔꯤ ꯍꯥꯏꯕ꯭ꯔꯥ
ꯅꯪ ꯑꯦꯛꯖꯥꯝꯒꯨꯝꯕ ꯊꯥꯒꯦ ꯍꯥꯏꯕꯗꯨ ꯀꯔꯤ ꯊꯥꯅꯤꯡꯉꯥꯏꯅꯣ ꯍꯥꯏꯕ
ꯎ ꯑꯦꯛꯖꯥꯝ ꯊꯥ ꯁꯤ ꯆꯍꯤꯗꯒꯤ ꯊꯥꯕ ꯍꯥꯎꯒꯅꯤ
ꯑꯣ ꯀꯨꯏꯔꯕꯣ ꯅꯪ ꯕꯔꯥꯒꯨꯝꯕ ꯂꯩꯕꯁꯦ
ꯍꯥ
ꯅꯪ ꯕꯔꯥꯒꯨꯝꯕ ꯂꯩꯕꯁꯦ ꯀꯨꯏꯔꯕ꯭ꯔꯣ ꯍꯥꯏꯕ
ꯑꯣ ꯅꯪ ꯅꯪꯗꯤ ꯀꯔꯤ ꯇꯥꯎꯔꯤꯅꯣ
ꯑꯩꯗꯤ ꯑꯗꯨꯝ ꯕꯤ ꯑꯦꯠ ꯇꯧꯋꯦ ꯍꯟꯗꯛꯁꯦ ꯕꯤ ꯑꯦꯠ ꯇꯧꯔꯒ ꯀꯣ ꯎꯝ ꯑ ꯇꯧꯔꯒ ꯑꯩꯁꯦ ꯁꯨꯇꯤ ꯂꯩꯕ ꯍꯟꯗꯛꯁꯦ
ꯎ ꯌꯥꯝ ꯐꯔꯅꯦꯕꯤ ꯑꯁ ꯄꯤꯌꯦ ꯇꯝꯕꯁꯨꯀꯣꯁ ꯄꯩꯁꯥ ꯌꯥꯝ ꯆꯥꯡ ꯑꯃꯗ
ꯎꯝ
ꯏꯁꯥꯗꯤ ꯑꯁ ꯌꯥꯝ ꯆꯥꯡꯕꯅꯦ ꯍꯣꯏ ꯏꯁꯩꯁꯥ ꯆꯥꯡꯉꯦ ꯑꯗꯨ ꯑꯩꯈꯣꯏ ꯄ꯭ꯔꯥꯏꯚꯦꯠꯇ ꯇꯝꯕꯒꯤꯀꯣ ꯄꯩꯁꯥꯁꯨ ꯆꯪꯉꯤ ꯀꯔꯤ ꯍꯥꯏꯁꯨ ꯈꯪꯗꯦ
ꯎꯝ ꯅꯪꯁꯨ ꯇꯝꯃꯝꯕ꯭ꯔꯣ ꯅꯪꯁꯨ ꯇꯝꯃꯝꯕ꯭ꯔꯣ
ꯇꯝꯂꯛꯇꯦꯗ ꯑꯩ ꯑ ꯑꯁꯤ ꯆꯍꯤꯗ ꯇꯥꯝꯁꯤꯔꯅꯗꯤ ꯈꯟꯕꯅꯦ ꯑꯗꯨꯅ ꯈꯪꯗꯦ ꯑꯗꯨ ꯇꯝꯔꯗꯤ ꯀꯩ ꯍꯥꯏꯁꯤꯔꯦ ꯌꯥꯔꯔꯣꯏꯁꯤ ꯑꯦꯛꯖꯥꯝ ꯍꯣꯏꯅ ꯍꯥꯟꯅ ꯊꯥꯔꯒꯦ ꯑꯗꯨꯒ ꯌꯥꯔꯒꯗꯤ ꯃꯊꯪꯒꯤ ꯆꯍꯤꯗ ꯇꯥꯝꯁꯤꯔꯥꯅ ꯈꯟꯕꯅꯤꯗ
ꯎꯝ ꯎꯝ ꯇꯝꯃꯣ ꯇꯝꯅ ꯐꯣꯟꯁꯨ ꯂꯧꯍꯥꯎ ꯑꯗꯨꯒꯣ
ꯑꯩꯅ ꯍꯟꯕ ꯀꯥꯟꯗꯒꯤ ꯐꯣꯔꯝꯁꯦ ꯊꯠꯇꯣꯛ ꯂꯣꯏꯈ꯭ꯔꯦꯕ ꯑꯗꯣ ꯑꯩꯅ ꯇꯝꯅꯤꯡꯉꯤꯗꯤ ꯑꯗꯨ ꯈꯔ ꯔꯤꯒꯨꯂꯔꯗ ꯒ꯭ꯔꯦꯔ ꯑꯐꯥꯕ ꯀꯣꯂꯦꯖ ꯑꯃꯗ ꯇꯝꯅꯤꯡꯕ ꯑꯩꯅ ꯑꯃꯨꯛ ꯇꯥꯝꯅꯒꯦ ꯑ ꯈꯟꯕ ꯂꯣꯏꯗ꯭ꯔꯤꯀꯥꯟꯗ ꯑꯗꯨ ꯐꯣꯝꯁꯨ ꯂꯣꯏꯍꯥꯎꯈ꯭ꯔꯦ ꯑꯗꯨ ꯃꯊꯪ ꯆꯍꯤ ꯁꯤꯗ ꯑꯣꯏꯅ ꯇꯥꯎꯁꯦꯅ ꯑꯗꯨꯝ ꯇꯣꯛꯑꯦ ꯏꯆꯦꯗꯤ ꯇꯝ ꯂꯣꯏꯔꯦ ꯏꯆꯦ ꯏꯆꯦ ꯇꯝꯕ ꯀꯣꯂꯦꯖꯇ ꯑꯩꯁꯨ ꯇꯝꯅꯤꯡꯕ ꯀꯨꯝꯍꯩ ꯀꯣꯂꯦꯖꯁꯤ ꯌꯥꯝ ꯐꯥꯕꯒꯤꯀꯣ ꯌꯨꯅꯤꯚꯔꯁꯤꯇꯤꯁꯤꯡꯁꯨ ꯃꯣꯏ ꯍꯣꯏ ꯑꯗꯨꯒꯤ ꯁꯥꯠꯇ꯭ꯔꯥꯅꯤ ꯍꯥꯏꯔꯗꯤ ꯂꯧꯅꯤꯡꯉꯦ ꯍꯥꯏꯌꯦꯦ ꯃꯣꯏꯗ ꯑꯩꯁꯨ ꯇꯝꯅꯤꯡꯕ ꯑꯁ ꯄꯩꯁꯥꯗꯤ ꯆꯪꯕꯅꯤꯀꯣ ꯑꯗꯨ ꯑꯣꯏꯔꯁꯨ ꯐꯥꯕꯒꯤ ꯇꯝꯅꯤꯡꯕ
ꯎꯝ ꯍꯣꯏꯗ ꯇꯥꯝꯊꯣꯛꯄ ꯌꯥꯔꯗꯤ ꯎꯝ ꯑꯩꯗꯤ ꯑꯩꯒꯤ ꯌꯨꯝ ꯂꯩꯌꯦ
ꯎꯝ ꯔꯤꯨ ꯔꯤꯒꯨꯂꯔ ꯑꯣꯏꯅ ꯇꯝꯕ꯭ꯔꯥ ꯅꯠꯇ꯭ꯔ ꯀꯃꯥꯏꯅ ꯇꯧꯏꯤ
ꯍꯣꯏ ꯑꯩꯗ ꯑꯗꯨꯝ ꯆꯠꯂꯦ ꯅꯨꯡꯇꯤꯒꯤ ꯑꯩꯈꯣꯏꯗꯤ ꯑꯦꯇꯦꯟꯗꯦꯟꯁ ꯌꯦꯡꯉꯦꯕꯀꯣ ꯑꯗꯨꯒꯤ ꯑꯦꯇꯦꯟꯗꯦꯟꯁꯇꯣ ꯌꯥꯗꯕ ꯑꯦꯇꯦꯟꯗꯦꯟꯁ ꯁꯨꯗ꯭ꯔ
ꯔꯤꯒꯨꯂꯔꯅ ꯄꯥꯔꯦꯗ ꯍꯧꯖꯤꯛꯀꯥꯟꯗꯤ ꯔꯦꯁꯄꯣꯟꯗꯦꯟ ꯃꯤ ꯃꯤ ꯌꯥꯝ ꯂꯧꯅꯤꯡꯗꯕ
ꯎꯝ
ꯇꯧꯋꯦ ꯍꯥꯏꯌꯦꯗ
ꯍꯣꯏ ꯑꯗꯨꯕꯨꯗꯤ ꯍꯣꯏ ꯃꯤ ꯑꯗꯨꯝ ꯄꯩꯁꯥ ꯇꯥꯅꯤꯡꯕ ꯇꯥꯅꯤꯡꯕ ꯃꯤꯅꯕꯨꯗꯤ ꯇꯥꯟꯖꯔꯦꯗꯅ ꯀꯣ
ꯑꯗꯨꯕꯨ ꯑꯗꯨꯝ ꯇꯝꯕ ꯌꯥꯔꯤꯉꯩꯗꯗꯤ ꯑꯗꯨꯝ ꯅꯨꯡꯇꯤꯒꯤ ꯆꯠꯂꯒ ꯇꯝꯕꯅꯗꯤ ꯑꯗꯨꯝ ꯑꯐꯕꯗꯤ ꯍꯦꯜꯂꯦ ꯑꯗꯨꯅꯕꯨꯗꯤ
ꯍꯧꯖꯤꯛꯀꯥꯟꯒꯤ ꯑꯁ ꯃꯇꯥꯁꯦ ꯈꯪꯗꯦ ꯒ꯭ꯌꯥꯟꯒ ꯇꯥꯗ꯭ꯔꯦ ꯂꯨꯑꯦ ꯇꯥꯕꯖꯤꯩ ꯀꯔꯁꯦ
ꯄꯤꯁꯥ ꯇꯥꯟꯕꯁꯨ ꯂꯨꯔꯦ
ꯍꯣꯏ ꯃꯇꯝꯗꯣ ꯌꯥꯝ ꯂꯨ ꯊꯥꯏꯅꯗꯒꯤ ꯑꯁꯤꯁ ꯇꯣꯉꯥꯟꯈ꯭ꯔꯦꯗ ꯑꯩꯈꯣꯏꯗꯒꯤ
ꯎꯝ
ꯑꯩꯈꯣꯏꯒꯤ ꯃꯇꯝꯗꯤ ꯋꯥꯔꯦ ꯑꯁꯦꯡꯕ ꯍꯥꯏꯔꯀꯅꯤꯗꯤ
ꯍꯣꯏ ꯅꯆꯦꯗꯤ ꯑꯣꯖꯥꯒꯨꯝꯕ ꯑꯣꯏꯔꯕ꯭ꯔꯣ ꯍꯥꯏꯕꯗꯤ ꯁ꯭ꯀꯨꯜ ꯄꯨꯕ ꯍꯧꯔꯕꯣ ꯃꯥꯗꯦ
ꯍꯣꯏ ꯑꯣꯖꯥ ꯑꯣꯏꯌꯦ ꯑꯗꯣ ꯍꯧꯖꯤꯛꯇꯤ ꯑꯣꯖꯥ ꯑꯣꯏꯔꯒ ꯂꯩꯥꯛꯕꯅꯤ ꯌꯨꯝꯗ ꯀꯣ
ꯎꯝ
ꯅꯪꯗꯤ ꯑꯣꯖꯥꯒ ꯇꯧꯕ꯭ꯔꯥ
ꯎꯝ ꯑꯩꯗꯤ ꯇꯧꯗꯦ ꯑꯩꯗꯤ ꯑꯗꯨꯝ ꯗꯥꯏꯔꯦꯛ ꯑꯗꯨꯝ ꯇꯝꯕꯅꯦ ꯍꯥꯏꯕꯗꯤ ꯑꯁ ꯋꯥꯏꯗ ꯇꯨꯏꯁꯟ ꯂꯧꯕ ꯐꯥꯎꯕꯗ ꯀꯣꯛ ꯀꯥꯏꯒꯦ ꯀꯥꯏꯒꯦ ꯇꯧꯋꯦ ꯑꯉꯥꯡꯁꯤꯡ ꯁꯦꯅꯕꯗ
ꯀ ꯌꯥꯏꯁꯔ ꯑꯃꯨꯛꯀ ꯁꯈꯤꯤ
ꯑꯗꯨꯅꯤꯅ
ꯏꯆꯦꯒꯤ ꯃꯍꯨꯠꯇ ꯑꯩ ꯍꯞꯇꯥ ꯑꯍꯨꯝꯔꯥ ꯁ꯭ꯀꯨꯜ ꯆꯠꯂꯦꯕ
ꯑꯣ
ꯑ ꯑ ꯌꯥꯝ ꯁꯥꯎꯅꯤꯡꯕꯗꯣ
ꯀꯔꯤ ꯍꯥꯏꯁꯦ ꯑꯅꯥꯎꯕꯅꯦ ꯍꯥꯏꯕꯒꯦꯔꯤ ꯑꯗꯨꯗꯤ ꯈꯤꯇꯪ ꯇꯥꯎꯋꯦ ꯑꯗꯨ ꯎꯝ ꯎꯝ
ꯇꯥꯎꯔꯔꯣꯏ ꯍꯥꯏꯕ ꯑꯃ ꯂꯥꯏꯕ ꯑꯣꯏꯔꯝꯃꯤꯗ ꯑꯗꯨꯒ ꯀ꯭ꯂꯥꯁ ꯑꯩꯠꯀꯤ ꯂꯥꯁ ꯕꯦꯟꯁ ꯋꯥꯝꯕ ꯅꯨꯄꯥ ꯀꯣ ꯑꯩꯅ ꯀ꯭ꯂꯥꯁ ꯇꯥꯛꯄꯗ ꯅꯣꯛꯂꯒ ꯅꯣꯛꯂꯒ ꯂꯥꯏꯕ ꯋꯥꯅꯤꯗ ꯑꯩ ꯁꯥꯎꯅꯤꯡꯉꯦ ꯑꯗꯣ ꯑꯗꯨ ꯌꯦꯔꯒ ꯀ꯭ꯂꯥꯁ ꯂꯣꯏꯕ ꯐꯥꯎ ꯁꯨꯃꯥꯏꯅ ꯇꯧꯔ ꯑꯩꯗꯤ ꯁꯥꯎꯅꯤꯡꯕꯒꯤ ꯄꯥꯅꯤꯁꯃꯦꯟ ꯄꯤꯌꯦ ꯒ꯭ꯔꯥꯎꯟꯗ ꯂꯦꯞꯄ ꯆꯠꯂꯣꯅ ꯑꯩ ꯃꯉꯣꯟꯗ ꯍꯥꯏꯔꯛꯑꯦ ꯃꯥꯁꯦ ꯎꯁꯤꯠꯇꯕ ꯑꯃ ꯂꯩꯕꯒꯤꯀꯣ ꯑꯗꯨꯒ ꯒ꯭ꯔꯥꯎꯟꯗꯁꯨ ꯂꯦꯞꯇꯦ ꯑꯦꯁꯦꯝꯕ꯭ꯂꯤ ꯒ꯭ꯔꯥꯎꯟꯗ ꯑꯗꯨ ꯂꯦꯞꯇꯕꯤꯗ ꯋꯥꯁꯔꯨꯝꯒ ꯆꯠꯄ ꯋꯥꯉꯗ ꯑꯁ ꯌꯥꯝ ꯁꯥꯎꯅꯤꯡꯕꯗꯣ ꯏꯒ ꯀꯥꯔꯦ ꯑꯩꯁꯦ ꯑꯗꯨꯒ ꯑꯩ ꯃꯉꯣꯟꯗ ꯂꯥꯁ ꯋꯥꯔꯅꯤꯡ ꯄꯤꯔꯒ ꯑ ꯍꯌꯦꯡꯗꯤ ꯁꯨꯃꯥꯏꯅ ꯑꯩꯒꯤ ꯀ꯭ꯂꯥꯁꯇ ꯇ ꯑꯃꯨꯛꯀ ꯇꯥꯎꯔꯗꯤꯀꯣ ꯄ꯭ꯔꯤꯟꯁꯤꯄꯥꯜꯒꯤ ꯔꯨꯝꯗ ꯄ꯭ꯔꯤꯟꯁꯤꯄꯥꯜ ꯔꯨꯝꯗ ꯄꯨꯔꯒ ꯂ ꯆꯅꯤꯅ ꯑꯩꯅ ꯍꯥꯏꯔꯀꯥꯟꯗ ꯑꯗꯨꯒ ꯑꯩ ꯂꯥꯛꯔꯀꯥꯟꯗ ꯍꯌꯦꯡ ꯑꯃꯨꯛ ꯂꯥꯛꯑꯦ ꯑꯗꯨꯒ ꯂꯥꯛꯔꯒ ꯑꯩꯅ ꯀ꯭ꯂꯥꯁ ꯊꯥꯎꯗ꯭ꯔꯤꯉꯩꯗ ꯍꯥꯏꯔꯛꯑꯦ ꯉꯁꯤꯗꯤ ꯀꯔꯤ ꯀꯔꯥ ꯎꯁꯤꯠꯇꯕ ꯀꯔꯤ ꯇꯧꯔꯗꯤ ꯇꯥꯎꯒꯅꯤ ꯀꯣ ꯑꯩꯒꯤ ꯏꯆꯦꯗꯤ ꯀ ꯍꯥꯏ ꯇꯔꯃꯥꯗꯤ ꯐꯥꯏꯌꯦꯕ ꯍꯥꯏꯗꯤ ꯃꯉꯣꯟꯗꯒꯤꯗꯤ ꯔꯈꯤꯦꯅ ꯑꯕꯨꯏꯗꯤ ꯑꯩꯗꯤ ꯇꯧꯒꯅꯤ ꯇꯧꯒꯅꯤꯀꯣ ꯅꯣꯏꯒꯤ ꯃꯤꯁꯀ ꯃꯅꯥꯗꯦ ꯍꯦꯛ ꯑꯩꯒꯤ ꯑꯩ ꯀ꯭ꯂꯥꯁ ꯂꯥꯎꯕ ꯀꯥꯟꯗ ꯀꯔꯤ ꯇ ꯀꯔꯤ ꯀꯔ ꯇꯧꯔꯀꯥꯟꯗ ꯑꯩ ꯑ ꯍꯦꯛ ꯗꯥꯏꯔꯦꯛ ꯄ꯭ꯔꯤꯟꯁꯤꯄꯥꯜ ꯔꯨꯝꯗ ꯊꯥꯒꯅꯤꯀꯣ ꯑꯁꯤꯗꯤ ꯑꯁꯦꯡꯕꯅꯤ ꯑꯩꯈꯣꯏ ꯑꯣꯖꯥ ꯑꯃ ꯑꯣꯖꯥ ꯑꯇꯣꯞꯄꯒꯨꯝꯕ ꯇꯥꯎꯔꯗꯤꯀꯣ ꯑꯣꯖꯥ ꯑꯇꯣꯞꯄꯒ ꯅꯣꯏꯕꯨ ꯀꯤꯍꯥꯟꯂꯒ ꯇꯥꯎꯋꯦ ꯑꯗꯨ ꯑꯣꯏꯔꯁꯨ ꯑꯩꯗꯤ ꯀꯤꯍꯟꯕ ꯅꯠꯇꯦꯀꯣ ꯑꯁꯦꯡꯕ ꯇꯥꯎꯒꯅꯤ ꯑꯩꯗꯤ ꯑꯩꯅ ꯇꯥꯎ ꯅꯤ ꯍꯥꯏꯕꯗꯨ ꯇꯧꯒꯅꯤꯅ ꯑꯩꯅ ꯍꯥꯏꯔꯛꯄ ꯑꯗꯨꯒ ꯃꯤꯅꯤꯠ ꯐꯣꯔ ꯐꯥꯏꯚ ꯃꯤꯅꯤꯠꯁ ꯄꯤꯕꯗꯨꯁꯨ ꯑꯩꯅꯦ ꯊꯥꯔꯇꯤ ꯊꯥꯔꯇꯤ ꯐꯥꯏꯚ ꯃꯤꯅꯤꯠꯁ ꯑꯁꯤ ꯈꯛꯇꯅꯤ ꯅꯣꯏꯗ ꯃꯤꯅꯤꯠ ꯈꯔ ꯄꯤꯅꯤ ꯔꯦꯁ ꯇꯧꯅꯤꯡꯉꯥꯏ ꯋꯥꯁꯔꯨꯝ ꯆꯠꯅꯤꯡꯉꯥꯏ ꯑꯩꯅ ꯑꯗꯨꯒꯤ ꯃꯅꯨꯡꯗꯗꯤ ꯅ ꯀꯔꯤ ꯋꯥ ꯉꯥꯡꯕ ꯅꯣꯛꯄ ꯀꯔꯤ ꯀꯔꯥ ꯇꯧꯔꯗꯤ ꯗꯥꯏꯔꯦꯛ ꯄ꯭ꯔꯤꯟꯁꯤꯄꯥꯜ ꯔꯨꯝ ꯅꯠꯇ꯭ꯔꯒ ꯗꯤꯁꯤꯄ꯭ꯂꯤꯅꯔꯤ ꯔꯨꯝꯗ ꯊꯥꯔꯛꯀꯅꯤꯀꯣꯅ ꯍꯥꯏꯔ ꯑꯗꯨꯒꯤ ꯅꯨꯃꯤꯠꯇꯒꯤ ꯐꯥꯈ꯭ꯔꯦ ꯑꯁ ꯇꯥꯟꯕꯥꯟꯕ ꯋꯥꯅꯤ ꯑꯣꯖꯥ ꯍꯥꯏꯕꯁꯦ ꯑꯁ ꯂꯨꯕ ꯆꯠꯅꯤꯀꯣꯅ ꯂꯥꯎꯋꯦꯁꯦ
ꯑꯩꯈꯣꯏ ꯈꯨꯟꯗ ꯅꯨꯄꯤ ꯑꯃ ꯂꯩ ꯑꯁ ꯋꯥꯕꯅꯦꯍꯦ ꯃꯤꯅ ꯍꯥꯏꯖꯕꯩ ꯋꯥ ꯈ ꯇꯅ ꯑꯉꯥꯡ ꯇꯥꯛꯄꯅꯦ ꯍꯥꯏꯕ ꯋꯥꯅꯤ ꯑꯩꯈꯣꯏꯁꯨ ꯃꯤꯅꯤꯗꯅ ꯅꯠꯇ꯭ꯔꯥ ꯑꯉꯥꯡꯁꯤꯡꯅ ꯑꯩꯈꯣꯏꯕꯨ ꯎꯁꯤꯠ ꯂꯩꯇꯕ ꯃꯇꯝꯗ ꯑꯩꯈꯣꯏꯁꯨ ꯁꯥꯎꯅꯤꯡꯕꯁꯨ ꯐꯥꯎꯋꯦ ꯅꯨꯡꯉꯥꯏꯇꯕꯁꯨ ꯐꯥꯎꯋꯦ ꯑꯗꯨꯗ ꯃꯌꯥꯝꯗꯣ ꯈꯜꯂꯛ ꯈꯜꯂꯛꯄꯗ ꯐꯨꯅꯤ ꯈꯪꯗꯦ ꯐꯨꯔꯣꯏ ꯈꯪꯗꯦ ꯑꯗꯨꯝ ꯇꯧꯈꯠꯂꯛꯀꯅꯤꯕ ꯈꯣꯏꯁꯨ
ꯁꯥꯇ꯭ꯔꯁꯤꯡꯒꯤ ꯄꯦꯔꯦꯟꯁꯇꯁꯨ ꯄꯦꯔꯦꯟꯁꯇꯅ ꯑꯃꯨꯛꯀ ꯄ꯭ꯔꯦꯁꯔ ꯄꯤꯍꯟꯕꯗꯣ ꯑꯁ ꯁꯥꯎꯅꯤꯡꯉꯤꯀꯣ ꯃꯣꯏꯒꯤ ꯑꯉꯥꯡꯒꯤ ꯃꯇꯥꯎꯗꯣ ꯈꯪꯗꯕꯤꯗ ꯋꯥ ꯌꯥꯝ ꯉꯥꯡꯕ ꯄꯦꯔꯦꯟꯁ ꯃꯌꯥꯝ ꯂꯩꯌꯦꯕ
ꯑꯗꯨ ꯇꯧꯕꯗꯅꯦ ꯑꯁ ꯌꯥꯝ ꯂꯩꯕꯅꯦ
ꯍꯣꯏ ꯑꯅꯤꯡꯕꯅꯦ
ꯑꯩꯒꯤ ꯈꯨꯟꯗ ꯑꯩꯈꯣꯏ ꯏꯅꯥꯎꯅꯨꯄꯥ ꯑꯃꯒꯤ ꯅꯨꯄꯤ ꯂꯩꯌꯦꯕꯀꯣ ꯃꯥꯁꯦ ꯃꯤꯗꯤ ꯄꯤꯛꯆꯕ ꯃꯤ ꯀꯪꯉꯒ ꯄꯤꯛ ꯄꯨꯖꯥꯇ ꯇꯧꯕ ꯑꯗ ꯃꯥꯁꯦ ꯑꯣꯖꯥ ꯃꯤꯒꯤ ꯃꯍꯨꯠꯇ ꯑꯣꯖꯥ ꯇꯧꯕ ꯆꯠꯄ ꯍꯥꯏꯕꯗꯤ ꯃꯥꯕꯨꯗꯤ ꯇꯝꯕ ꯂꯣꯏꯔꯦ ꯑꯗꯨ ꯑꯣꯏꯔꯁꯨ ꯑꯣꯖꯥ ꯑꯃꯗꯣ ꯊꯕꯛ ꯆꯤꯟꯕꯒꯤ ꯑꯩꯒꯤ ꯃꯍꯨꯠ ꯄꯨꯕꯤꯌꯣ ꯍꯥꯏꯅ ꯄꯨꯕ ꯆꯠꯄ ꯃꯇꯝꯁꯤꯗ ꯃꯥꯅ ꯆꯪꯂꯛꯄꯁ ꯁꯤꯗ ꯃꯥꯗꯤ ꯄꯤꯛꯄꯅꯤꯅ ꯁꯥꯇ꯭ꯔꯁꯤꯡꯁꯤꯅ ꯍꯦꯟꯅ ꯆꯥꯎꯔꯕ ꯃꯉꯣꯟꯗꯒꯤ ꯁꯥꯇ꯭ꯔ ꯃꯌꯥꯝ ꯁꯤꯅ ꯍꯦꯛꯇ ꯑꯣꯝꯁꯤꯜꯂꯒ
ꯎꯝ
ꯅꯪ ꯆꯍꯤ ꯀꯌꯥꯔꯥ ꯍꯥꯏꯅ ꯍꯪꯉꯦ ꯅꯣꯛꯞꯄꯗ ꯁꯤ ꯀꯩ ꯇꯧꯋꯦꯈꯣ ꯃꯤꯁꯦ ꯄꯤꯛꯄ ꯃꯥꯗ ꯈꯔ ꯄꯤꯛꯄꯒꯤꯀꯣ ꯅꯪ ꯆꯍꯤ ꯀꯌꯥꯔ ꯅꯪ ꯅꯣꯡꯅꯤꯡꯕꯁꯤꯗꯤ ꯃꯥꯁꯨ ꯁꯥꯎꯃꯟꯗꯅ ꯑꯩ ꯄꯤꯛꯆꯔꯁꯨ ꯑꯩꯁꯦ ꯅꯣꯏꯕꯨ ꯄꯣꯛꯄ ꯌꯥꯕ ꯃꯤꯅꯦꯒ ꯍꯥꯏꯔꯝꯃꯤ ꯍꯥꯏꯕ ꯃꯥꯁ ꯐꯝꯅꯤꯡꯕꯟ ꯑꯣꯏꯉ ꯍꯥꯏꯕꯗꯤ ꯍꯟꯗꯛꯀꯥꯟꯗꯤ ꯑꯉꯥꯡꯗꯤ ꯆꯥꯎꯋꯤꯗꯅꯀꯣ ꯍꯟꯗꯛꯀꯥꯟ ꯍꯟꯗꯛꯀꯥꯟ ꯑꯉꯥꯡ ꯌꯥꯝ ꯌꯥꯝ ꯆꯥꯎꯕꯅꯦꯕ
ꯑꯗꯨꯅꯤ ꯃꯣꯏꯒꯤ ꯀꯦ ꯑ ꯃꯅꯨꯡꯗꯗꯤ ꯑꯩꯅ ꯉꯝꯒꯅꯤ ꯍꯥꯏꯕꯗꯣ ꯂꯥꯏꯒꯅꯤ ꯑꯃꯨꯛꯀ
ꯎꯝ
ꯂꯣꯏꯅ ꯆꯥꯎꯔꯗꯤ ꯇꯥꯎꯕꯅꯤ
ꯑ ꯑꯩꯈꯣꯏꯗꯤ ꯃꯥꯅ ꯍꯜꯂꯛꯑꯒ ꯑꯩꯕꯨ ꯁꯨꯃꯥꯏꯅ ꯇꯧꯋꯦ ꯍꯥꯏꯕꯗꯗꯤ ꯑꯩꯈꯣꯏꯗꯤ ꯅꯨꯡꯉꯥꯏꯇꯕ ꯐꯥꯎꯗ꯭ꯔꯦ ꯅꯨꯡꯅꯤꯡ ꯑꯗꯨ ꯃꯁꯛ ꯊꯛꯇ ꯎꯕꯗꯀꯣ ꯃꯥꯁꯦ ꯀꯪꯁꯨ ꯀꯪꯕ ꯄꯤꯛꯁꯨ ꯄꯤꯛꯄ ꯑꯗꯨꯃꯥꯏꯅ ꯇꯧꯕ ꯖꯥꯠꯇꯣ ꯑꯣꯏꯕꯒꯤ ꯁꯥꯇ꯭ꯔꯁꯤ ꯑꯦꯂꯚꯦꯟ ꯇꯨꯋꯜꯞ ꯁꯥꯇ꯭ꯔ ꯍꯥꯏꯁꯤꯗꯤ ꯆꯥꯎꯔꯤꯕ ꯃꯤ ꯄꯥꯈꯪ ꯐꯥꯔꯕ ꯉꯥꯛꯇ ꯈꯪꯉꯦꯕ ꯃꯣꯏꯗꯤ ꯑꯗꯨ ꯈꯣꯏꯗꯅ ꯎꯝ ꯑꯩꯒꯤ ꯏꯆꯦ ꯑꯃꯁꯨ ꯂꯩ ꯑꯣꯖꯥ ꯑꯣꯏꯔꯒ ꯇꯦꯟꯁꯟ ꯋꯥꯡꯃꯟꯕꯒꯤ ꯍꯁꯇꯦꯜ ꯑꯩꯈꯣꯏꯗꯤ ꯂꯩꯕꯒꯤꯀꯣ ꯎꯝ ꯎꯝ
ꯑꯗꯣ ꯑꯉꯥꯡ ꯑꯩ ꯂꯥꯏꯔꯤꯛ ꯇꯥꯛꯄ ꯀꯥꯟꯗ ꯑꯉꯥꯡ ꯑꯃ ꯀ꯭ꯂꯥꯁ ꯇꯨ ꯀꯥꯕ ꯑꯃ ꯂꯩꯌꯦꯕ ꯑꯗꯨꯒ ꯃꯥꯒꯤ ꯃꯅꯥ ꯐ꯭ꯔꯥꯟꯇꯤꯁ ꯂꯩꯇꯕꯗꯣ ꯑ ꯃꯥ ꯂꯥꯏꯔꯤꯛ ꯄꯥꯔꯀꯥꯟꯗ ꯑ ꯑꯥ ꯁꯤꯃꯦꯟꯅ ꯄꯥꯕꯁꯦ꯫ ꯁꯤꯃꯤꯌꯥꯟꯒ ꯄꯥꯕ ꯑꯩꯈꯣꯏꯒꯤ ꯂꯣꯟꯅ ꯀꯣꯡꯅꯀꯣ ꯁꯤꯃꯦꯟꯠ ꯑꯩꯅ ꯁꯤꯃꯦꯟꯅ ꯃꯥꯅ ꯄꯥꯔꯒꯅ ꯑꯩꯅ ꯁꯤꯃꯦꯟꯠ ꯍꯥꯏꯒꯗꯕꯅꯦꯅ ꯑꯩ ꯃꯉꯣꯟꯗ ꯍꯥꯏꯔꯛꯄ ꯑꯗꯨ ꯃꯥ ꯑꯗꯨꯝ ꯁꯤꯃꯦꯟꯗꯤ ꯑꯁꯨꯃꯥꯏꯅ ꯇꯞꯅ ꯍꯥꯏꯔꯗꯤ ꯁꯤ ꯃꯦꯟ ꯍꯥꯏꯔꯗꯤ ꯑꯗꯨꯝ ꯉꯥꯡꯉꯛꯄ ꯑꯗꯨꯒ ꯁꯤꯃꯦꯟ ꯍꯧꯖꯤꯛꯇꯤ ꯍꯥꯏꯔꯛꯑꯣ ꯍꯥꯏꯔꯗꯤ ꯑꯃꯨꯛꯀ ꯁꯤꯃꯦꯟꯒ ꯊꯣꯛꯀꯅꯤ꯫ ꯑꯁ ꯌꯥꯝ ꯅꯣꯛꯅꯤꯡꯕꯀꯣ ꯃꯤꯁꯁꯨ ꯌꯥꯝ ꯏꯁꯇꯥꯏꯜ ꯑꯣꯏꯌꯦꯅ ꯑꯩꯉꯣꯟꯗ ꯑꯃꯨꯛ ꯈꯥꯏꯔꯛꯄ ꯋꯥꯅꯤ ꯑꯩ ꯅꯣꯛꯅꯤꯡꯕꯀꯣ ꯍꯁ ꯑꯃꯨꯛ ꯀꯁꯤ ꯃꯤꯌꯥꯟ ꯁꯤ ꯃꯤꯌꯥꯟ ꯍꯥꯏꯅ ꯑ ꯅꯣꯡ ꯅꯉꯨ
ꯑꯁ ꯑꯉꯥꯡꯁꯤꯡꯁꯦ ꯅꯨꯡꯁꯤꯕꯁꯨ ꯂꯩꯌꯦ ꯐꯨꯅꯤꯡꯕꯁꯨ ꯂꯩꯌꯦ ꯎꯝ
ꯑꯩꯗꯤ ꯃꯣꯏꯒ ꯑꯣ ꯑꯉꯥꯡꯁꯤꯡꯒ ꯂꯩꯕ ꯀꯥꯟꯗ ꯑꯁ ꯍꯥꯏꯕꯗꯤ ꯇꯦꯟꯁꯟꯁꯤ ꯂꯩꯗꯗ ꯑꯗꯨꯝ ꯅꯣꯛꯅꯤꯡꯕ ꯈꯛ ꯍꯛꯇ ꯊꯧꯔꯒ ꯃꯣꯏꯗ ꯌꯦꯡꯉꯒ ꯃꯣꯏ ꯃꯇꯥꯎꯗ ꯌꯦꯡꯉꯒ ꯑꯗꯨꯝ ꯅꯨꯡꯁꯤ ꯑꯗꯨꯝ ꯂꯩꯌꯦꯕ ꯅꯨꯡꯉꯥꯏ ꯑꯗꯨ ꯑꯣꯏꯔꯁꯨ ꯍꯣꯏ ꯇꯤꯅꯦꯠꯁ ꯑꯗꯨꯒꯤ ꯁꯇꯦꯠꯁꯤꯗꯤ ꯍꯣꯏ ꯉꯥꯝꯗꯩꯗ ꯑꯣꯏꯔꯁꯨ ꯑꯉꯥꯡꯅꯗꯤꯩ ꯀꯔꯤ ꯍꯥꯏꯔꯁꯨ ꯑꯗꯨꯝ ꯂꯥꯏꯕ ꯅꯨꯡꯉꯥꯏꯅ